ꯇꯕꯔꯣ ꯇꯥꯏ ꯇꯥꯏ ꯇꯥꯗ꯭ꯔꯣ ꯇꯥꯏꯌꯦꯕ ꯀꯩꯗꯧꯔꯤꯅꯣ ꯅꯪꯗꯤ
ꯐꯦ ꯐꯦꯟ ꯃꯈꯥꯗ ꯁꯨꯝ ꯐꯝꯃꯤ ꯍꯥꯏꯇꯥꯔꯦ
ꯅꯪꯒꯤ ꯈꯣꯟꯖꯦꯜꯁꯦ ꯇꯞꯅ ꯇꯥꯏꯌꯦ ꯅꯪꯅ ꯇꯞꯅ ꯉꯥꯡ ꯂꯩꯕꯒꯤꯔꯥ ꯈꯪꯗꯦ
ꯑꯩ ꯀꯟꯅ ꯉꯥꯡꯉꯒꯁꯨ ꯏꯀꯣ ꯆꯠꯂꯦ ꯍꯥꯏꯗ ꯇꯞꯅ ꯑꯃꯨꯛ ꯍꯥꯡꯕꯅꯤꯗ
ꯑ
ꯀꯩꯅꯣꯒꯗꯣ ꯑꯁ ꯅꯣꯏ ꯔꯣꯝꯗꯗꯤ ꯑꯌꯨꯛ ꯑꯌꯨꯛꯀꯤ ꯁꯨꯝ ꯅꯨꯃꯤꯠ ꯊꯣꯛꯂꯛꯄꯒꯨꯝꯕꯁꯤ ꯌꯦꯡꯕ ꯅꯨꯡꯉꯥꯏꯔꯝꯅꯤꯀꯣ ꯃꯊꯛꯇꯩꯗꯤ
ꯍꯣꯏ ꯑꯗꯨ ꯌꯦꯡꯕ ꯅꯨꯡꯉꯥꯏ ꯍꯥꯏꯇꯥꯔꯦ ꯍꯣꯏ
ꯀꯩꯅꯣꯒꯤ ꯀꯩꯅꯣꯔꯣꯝꯗ ꯁꯦꯟꯗ꯭ꯔꯥꯔꯣꯝ ꯑꯗꯩ ꯂꯣꯛꯇꯥꯛ ꯂꯣꯝꯗꯒ ꯀꯣꯏ ꯂꯥꯛꯇ꯭ꯔꯣ
ꯍꯥꯥ
ꯁꯦꯟꯗꯥꯔꯣꯝꯗ ꯑꯩꯈꯣꯏ
ꯑꯩꯈꯣꯏ ꯂꯣꯛꯇꯥꯛꯇꯤ ꯑꯩꯈꯣꯏꯗꯤ ꯄꯥꯀꯣ ꯑꯣꯏꯗꯦꯗ
ꯆꯠꯇ꯭ꯔꯤ
ꯑꯃꯨꯔꯛꯇꯤ ꯅꯍꯥꯟ ꯑꯩꯈꯣꯏ ꯑꯣꯖꯥꯁꯤꯡꯒ ꯆꯠꯂꯦꯒꯣ ꯑꯗ ꯑꯩꯗꯤ ꯅꯣꯏꯅꯤ ꯅꯣꯏꯒꯤ ꯍꯤꯗꯣ ꯀꯤ ꯍꯥꯏꯕ꯭ꯔꯣ ꯀ꯭ꯔꯤ ꯍꯥꯏꯕ꯭ꯔꯣ ꯍꯥꯠꯁꯇꯣ ꯍꯣꯏ ꯑꯗꯨ ꯇꯣꯃꯣꯏ ꯌꯥꯝ ꯀꯌꯦ
ꯕꯦ ꯕꯦꯔ ꯍꯥꯏꯕꯅꯦ ꯍꯤꯗꯣ ꯀꯩꯅꯣ ꯇꯧꯕꯅꯦ ꯃꯣꯇꯣꯔ ꯕꯨꯣꯠꯀꯨꯝꯕ ꯍꯥꯏꯗꯤ ꯃꯦꯆꯤꯟꯅ ꯇꯧꯕꯗ ꯑꯣꯏꯗꯤ ꯍꯥꯏꯗꯕꯅꯤꯗ
ꯑꯣ ꯈꯪꯗꯦ ꯏꯃꯥꯟꯅꯕꯁꯤꯡꯗꯣ ꯅꯣꯏꯒꯤ ꯂꯩ ꯑꯃ ꯄꯥꯏꯔꯦ ꯇꯣꯡꯉꯒ ꯃꯣꯏ ꯐꯣꯇꯣ ꯌꯥꯝ ꯀꯥꯞꯄ ꯅꯦꯕ
ꯑꯥ
ꯏꯃꯥꯟꯅꯕꯤ ꯈ꯭ꯔꯁꯨ ꯌꯥꯎ ꯏꯃꯥꯟꯅꯕ ꯈ꯭ꯔꯁꯨ ꯌꯥꯎ ꯍꯣꯏ ꯍꯣꯏ ꯊꯥ ꯊꯔꯣ ꯊꯝ ꯊꯝꯕꯥꯜꯂ ꯊꯥꯔꯣꯔ ꯈꯪꯗꯦ ꯁꯥꯠꯇꯤ ꯁꯥꯠꯇ꯭ꯔꯦꯕ ꯁꯥꯠꯀꯦ ꯇꯧꯕꯗꯣ
ꯑꯣ ꯑꯄꯣꯝꯕ ꯍꯥꯏꯇꯥꯔꯦ ꯀꯩꯅꯣ ꯇꯧꯕꯅꯦ ꯍꯤ ꯑꯃ ꯅꯣꯏꯅ ꯇꯣꯡꯉꯦ ꯍꯥꯏꯗꯣ ꯍꯤ ꯑꯃ ꯃꯦꯆꯤꯟꯅ ꯇꯧꯕꯗꯨꯔꯥ ꯅꯠꯇ꯭ꯔꯒ ꯃꯤꯅ ꯍꯣꯟꯕꯗꯨꯔꯣ
ꯃꯤꯅ ꯍꯣꯟꯕꯗꯨꯅꯦ
ꯃꯤꯅ ꯍꯣꯟꯕꯗꯨꯗꯤ ꯄ꯭ꯔꯦ ꯄ꯭ꯔꯦ ꯍꯥꯏꯕꯅꯤ ꯍ ꯇꯣꯡꯉꯩꯇꯗꯤ ꯌꯥꯗꯕꯅꯤ ꯂꯣꯡꯕꯅꯤ
ꯑꯁ ꯑꯗꯨ ꯇꯣꯡꯁꯦ ꯍꯥꯏꯌꯦ ꯑꯩꯗꯤ ꯇꯧꯒꯦ ꯍꯥꯏꯅ ꯀꯥꯏꯌꯦꯕꯀꯣ
ꯎꯝ
ꯑ ꯀꯤꯕꯅ ꯍꯦꯟꯃꯟꯕꯒꯤ ꯑꯩ ꯌꯥꯗꯦꯗ ꯍꯥꯏꯕꯗꯤ ꯑꯗꯨꯝꯕꯨ ꯇꯧꯗꯧꯅ ꯅꯛꯇꯕꯤꯒꯤꯔꯥ ꯈꯪꯗꯦ ꯌꯥꯝ
ꯑ ꯏꯗ ꯑ ꯑꯗꯨꯗꯤꯕꯦꯅꯤꯁ ꯕꯤꯖꯤꯅꯦꯁ ꯄꯨꯕꯗ ꯐꯖꯅ ꯇꯧꯗ꯭ꯔꯗꯤ ꯐꯛ ꯃꯊꯪ ꯀꯥꯎ ꯑꯣꯠꯂꯛꯄꯅꯦꯕ ꯑꯗꯨꯝ
ꯑꯣ
ꯑꯩ ꯇꯣꯡꯕꯗꯣ ꯍꯥꯏꯗꯤ ꯍꯥꯟꯅꯩ ꯈꯔ ꯀꯤꯕꯒ ꯍꯤꯗꯣ ꯈꯤꯇꯪ ꯋꯦꯞ ꯏꯁꯤꯡꯗ ꯋꯦꯞ ꯈꯤꯇꯪ ꯂꯥꯛꯄꯗ ꯈꯔ ꯍꯥꯏꯕꯗ ꯇꯧꯕꯅꯦꯕ ꯑꯍꯥꯟꯕ ꯇꯣꯡꯕ ꯃꯤꯗꯤ ꯀꯤꯕꯅꯦ ꯁꯨꯝ ꯇꯣꯡꯕ ꯃꯤꯅꯕꯨ ꯀꯩꯁꯨ ꯈꯟꯗꯕ ꯋꯥꯅꯦꯕ
ꯈꯪꯗꯦ ꯑꯩꯗꯤ ꯇꯣꯡꯕꯁꯦ ꯍꯥꯏꯅꯗꯦ
ꯑꯗꯨꯗ ꯐꯝꯃꯒ ꯏꯟ ꯆꯤꯡꯉꯤꯅꯤ ꯀꯩꯅꯣ ꯃꯤ ꯑꯗꯨꯋꯥꯏꯒꯤ ꯑꯍꯟꯈꯩ ꯍꯤꯗꯨ꯭ꯔ ꯃꯇꯝ ꯊꯧꯔꯒ
ꯃꯇꯣꯝꯅ ꯊꯧꯕ
ꯍꯣꯏ ꯍꯣꯏ ꯃꯇꯣꯝꯇ ꯊꯧꯔꯒ ꯄꯥꯛ ꯃꯌꯥꯏꯗꯨꯗ ꯑꯗꯨꯗ ꯍꯤꯗꯨꯗ ꯐꯝꯃꯒ ꯏꯟ ꯆꯤꯡꯉꯤꯅꯦ
ꯀꯃꯥꯏ ꯃꯇꯧꯅ ꯇꯣꯡꯕ ꯌꯥꯕ꯭ꯔꯣ ꯑꯗꯨꯕꯣ
ꯌꯥꯕꯅꯤ ꯌꯥꯕꯅꯤ ꯃꯇꯨꯝ ꯊꯣꯡ ꯌꯥꯕꯅꯤ ꯑꯃ ꯈꯔ ꯄꯥꯛꯄ ꯖꯒꯥ ꯑꯃ ꯂꯩꯇ꯭ꯔꯣ ꯑ ꯑꯗꯨꯗ ꯑꯗꯨ ꯑꯗꯨ ꯗ ꯂꯦꯞꯄꯀꯥꯟꯗ ꯏꯟꯗꯣ ꯊꯥꯔ ꯆꯤꯡꯗꯣꯏꯕ
ꯎꯝ
ꯑꯁ ꯂꯣꯛꯇꯥꯛꯁꯦ ꯀꯩꯅꯣ ꯌꯥꯝ ꯂꯩꯕꯅꯤꯗ ꯍꯥꯏꯗꯤ ꯑꯩꯈꯣꯏꯅ ꯈꯪꯗꯕ ꯖꯒꯥ ꯌꯥꯝ ꯂꯩꯕꯅꯦ ꯂꯣꯛꯇꯥꯛꯁꯦ ꯂꯣꯛꯇꯥꯛꯁꯦ ꯅꯪꯅ ꯈꯟꯕꯗ ꯌꯥꯝꯅ ꯂꯨꯔꯝꯗꯧ ꯃꯥꯟꯕ꯭ꯔꯥ ꯅꯠꯇ꯭ꯔꯒ ꯊꯦꯜꯂꯝꯗꯧ ꯃꯥꯟꯕ꯭ꯔꯥ
ꯂꯨꯗꯤ ꯂꯨꯗꯧ ꯃꯥꯜꯂꯦ ꯍꯣꯏ ꯑꯗꯨꯝ ꯌꯥꯝ ꯀꯥ ꯍꯥꯟꯗꯤ ꯂꯨꯗꯧ ꯃꯥꯟꯗꯕ
ꯂꯣꯛꯇꯥꯛꯁꯦ ꯀꯩꯅꯣ ꯇꯧꯕꯅꯦꯕ ꯍꯥꯏꯗꯤ ꯌꯥꯝꯅ ꯂꯨꯕ ꯖꯒꯥꯁꯨ ꯂꯩꯕꯅꯦꯕꯀꯣ ꯑꯗꯒꯤ ꯀꯩꯅꯣꯃꯨꯛꯇꯪ ꯍꯥꯏꯗꯤ ꯈꯨꯃꯨꯛꯇꯪ ꯌꯧꯕ ꯖꯒꯥꯁꯨ ꯂꯩꯕꯅꯦꯕ ꯀꯨꯝ ꯃꯉꯥ ꯐꯥ ꯌꯥꯕꯅꯦꯕ ꯀꯩꯅꯣꯒꯤ ꯅꯣꯏꯅ ꯆꯪꯉꯦ ꯖꯒꯥ ꯍꯥꯏꯕꯗꯨ ꯀꯥꯏꯋꯥꯏꯗꯅꯣ ꯈꯪꯗꯦ ꯁꯦꯟꯗ꯭ꯔꯥꯒꯤꯗꯤ ꯍꯦꯛ ꯂꯣꯛꯇꯥꯛꯇ ꯍꯦꯛ ꯆꯪꯉꯛꯄꯒ ꯁꯨꯝ ꯀꯩꯔꯨꯝ ꯁ ꯍꯥꯏꯇꯥꯔꯦ ꯅꯣꯡꯄꯣꯛꯂꯣꯝꯗ ꯅꯨꯃꯤꯠꯊ ꯊꯣꯛꯄꯝꯂꯣꯝ ꯁꯥꯏꯗꯠꯇꯣ
ꯑꯩꯈꯣꯏꯅ ꯆꯪꯉꯤꯗꯣ ꯑ ꯀꯃꯥꯏꯅ ꯀꯔꯤ ꯇꯣ ꯑꯩꯁꯨ ꯀꯔꯤꯔꯣꯝꯅꯣꯗꯤ ꯈꯪꯗꯦ ꯑꯗꯨꯝ ꯆꯪꯉꯒ ꯀꯔꯤ ꯀꯔꯤ ꯑꯣꯂꯒ ꯂꯩꯦꯒꯣ ꯂꯝꯕꯤ
ꯁꯣꯂꯔ ꯂꯦꯝ ꯁꯣꯂꯔ ꯂꯦꯝ ꯁꯥꯡꯅ ꯊꯥꯟꯕ꯭ꯔꯥ ꯅꯣꯏ ꯆꯪꯉ ꯂꯝꯕꯤꯗꯣ ꯔꯣ ꯗꯤꯚꯥꯏꯗꯔ ꯁꯥꯡ ꯂꯩꯕ꯭ꯔꯕ ꯂꯩꯌꯦ ꯑꯗꯣ ꯑꯗꯣꯏꯒꯤ ꯖꯒꯥꯗꯨꯗ ꯑꯁꯣꯝꯒꯤ ꯑꯣꯄꯣꯖꯤꯠ ꯍꯥꯏꯇꯥꯔꯦ ꯃꯐꯝꯗꯣ ꯇꯥꯛꯄ ꯅꯉꯣꯟꯗ ꯍꯩꯇ꯭ꯔꯦꯕꯀꯣ ꯖꯒꯥ ꯑꯃ ꯂꯩꯕꯅꯦꯕ ꯄꯥ ꯊꯝꯕꯥꯜ ꯌꯥꯝ ꯑꯍꯧꯕ ꯖꯒꯥ ꯑꯃ ꯂꯩꯕꯅꯦꯕ ꯍꯥꯏꯗꯤ ꯑꯇꯣꯞꯄ ꯅꯥꯀꯜ ꯑꯃꯅ ꯄꯨꯡꯍꯥꯡ ꯍꯥꯡꯕꯅꯤ ꯅꯦꯕꯀꯣ ꯅꯥꯀꯜ ꯑꯃꯅ ꯊꯝꯕꯥꯜ ꯃꯌꯥꯝ ꯍꯧꯕꯅꯦꯕ ꯑꯗꯨ ꯖꯒꯥꯗꯣ
ꯑꯗꯨꯗꯅꯤꯅꯦ ꯑꯩꯈꯣꯏꯁꯦ ꯈꯔ ꯏꯔꯥꯡ ꯇꯧꯔꯒ ꯎꯝ ꯊꯝꯕꯥꯜꯒꯩ ꯍꯦꯛꯇꯅꯀꯣ ꯊꯝꯕꯥꯜꯕꯨꯗꯤ ꯊꯝꯕꯥꯜꯒꯤ ꯆꯥꯕ ꯌꯥꯕ ꯃꯔꯨꯗꯣ
ꯑꯥ
ꯀꯔꯤ ꯍꯥꯏꯕ꯭ꯔꯣ ꯊꯝꯆꯦꯠ ꯀꯣ
ꯊꯝꯆꯦꯠ
ꯑ ꯊꯝꯆꯦꯠꯇꯨꯗꯤ ꯑꯩꯗꯤꯀꯣ ꯕꯣꯔꯥ ꯑꯃ ꯆꯥꯕ ꯉꯝꯃꯦ
ꯍꯥꯎꯅꯦ ꯊꯝꯆꯑꯦ
ꯀꯩꯊꯦꯜꯦꯜ ꯆꯜꯂꯕ ꯊꯝꯆꯦꯠꯁꯦ ꯂꯨꯄꯥ ꯆꯅꯤꯒꯤꯗꯤ ꯌꯥꯝ ꯌꯥꯝ ꯄꯤꯌꯦꯅ ꯌꯥꯡꯈꯩ ꯐꯥꯎ ꯌꯥꯝ ꯄꯤ ꯍꯥꯏꯗꯤ ꯆꯅꯤꯒꯨꯝꯕ ꯄꯨꯔꯛꯑꯒ ꯐ꯭ꯔꯤꯖꯇ ꯑꯗꯨꯝ ꯍꯥꯞꯄꯅꯦ ꯅꯨꯡꯇꯤꯒꯤ ꯑꯆꯥꯄꯣꯠ ꯆꯥꯕ ꯁꯔꯨꯛꯄꯨꯗꯤ ꯑꯗꯨꯅ ꯍꯦꯟꯅ ꯍꯥꯎꯋꯦꯕ ꯑꯗꯨꯝ ꯈꯣꯛꯑꯒ ꯆꯥꯕꯗꯣ
ꯅꯨꯃꯤꯂꯩ ꯃꯍꯨꯠꯇ
ꯍꯣꯏ ꯑꯩ ꯅꯍꯥꯟꯁꯨ ꯂꯨꯄꯥ ꯑꯅꯤꯒꯤ ꯂꯧꯋꯦ ꯄ꯭ꯂꯥꯁꯇꯤꯛ ꯑꯆꯧꯕ ꯑꯃ ꯊꯜꯂꯝꯗꯥꯏꯗꯤ
ꯍꯝ ꯎꯝ
ꯑꯗꯣ ꯏꯆꯦꯒ ꯑꯩꯈꯣꯏꯅꯤꯈꯛ ꯂꯩꯕꯅꯤꯅ ꯈꯣꯛꯑꯒ ꯆꯥꯕꯗꯣ ꯑꯩꯗꯤ ꯇꯨꯝꯕ ꯃꯇꯝ ꯇꯨꯝꯂꯝꯂꯝꯗꯥꯏꯗꯁꯨ ꯁꯥꯏꯌꯦ ꯑꯗꯣ ꯍꯧꯒꯠꯂꯁꯨ ꯆꯥꯛ ꯆꯥꯗ꯭ꯔꯤꯉꯩꯗ ꯑꯃꯨꯛ ꯆꯥꯕ ꯑꯗꯨꯝ ꯃꯍꯥꯎꯗꯣ ꯌꯥꯝ ꯅꯨꯡꯉꯥꯏꯌꯦꯕ ꯍꯥꯎꯋꯦꯕ
ꯊꯝꯆꯦꯠ ꯍꯥꯏꯗꯤ ꯑꯅꯧꯕ ꯍꯦꯛ ꯍꯦꯛ ꯍꯥꯏꯗꯤ ꯊꯝꯕꯥꯜ ꯍꯦꯛ ꯀꯦꯜꯂꯣꯏꯕ ꯊꯣꯛꯂꯛꯄꯗꯣ ꯏꯅꯧ ꯅꯧꯕꯗꯣ
ꯍꯣꯏ ꯍꯣꯏ
ꯃꯔꯨꯗꯣ ꯌꯥꯝ ꯊꯨꯝꯕꯅꯦꯕ ꯊꯨꯝ ꯊꯨꯝꯕꯅꯦꯕ ꯑꯗꯨꯗꯤ ꯕꯖꯥꯔꯗ ꯌꯣꯜꯂꯛꯏꯗꯨꯗꯤ ꯈꯔ ꯍꯥꯏꯗꯤ ꯑꯥꯗ ꯍꯦꯛꯑ ꯄꯨꯈꯠꯂꯛꯇꯣꯏꯅꯤꯗꯅ ꯑꯗꯨ ꯅꯠꯇꯕꯤꯗ ꯈꯨꯗꯛ ꯇ ꯍꯦꯛꯑꯀꯥꯟꯗ ꯆꯥꯕ꯭ꯔꯣ ꯊꯨꯝꯕꯅꯦꯕ ꯑꯗꯨꯒ ꯑꯩꯅ ꯈꯨ ꯃꯨꯛꯇꯪ ꯌꯧꯋꯦ ꯍꯥꯏ ꯃꯐꯝꯗꯣ ꯍꯧꯖꯤꯛꯀꯤ ꯊꯝꯕꯥꯜ ꯍꯧ ꯖꯒꯥꯗꯣ ꯈꯨꯠꯃꯨꯛꯇꯪ ꯌꯧꯕꯅꯦꯕꯀꯣ ꯑ ꯀꯃꯥꯏ ꯈꯪꯒꯦ ꯍꯥꯏꯁꯦ ꯑꯗꯨꯗ ꯀꯩꯅꯣꯁꯤ ꯅꯨꯄꯥꯒ ꯍꯤꯁꯦ ꯆꯠꯔꯔ ꯊꯧꯖꯤꯟꯈꯤꯕꯦ ꯍꯥꯏꯇꯥꯔꯦ ꯑꯗꯨ ꯍꯤꯗꯣ ꯈꯥ ꯒ ꯄꯥꯛꯅꯉꯏꯗ ꯀꯨꯝꯃꯒ ꯂꯣꯡ ꯈꯣꯜ ꯂꯩꯕꯅꯦ
ꯑꯣ ꯍꯥꯏꯗꯤ ꯃꯥꯗꯤ ꯍꯩꯔꯦ ꯃꯐꯝꯗꯣ ꯂꯣꯏ ꯈꯪꯉꯝꯃꯅꯤꯌꯦ
ꯍꯣꯏ ꯍꯣꯏ ꯖꯒꯥꯗꯣ ꯖꯒꯥꯗꯣ ꯈꯪꯕ ꯍꯥꯏꯗꯤ ꯁꯤ ꯖꯒꯥꯁꯤ ꯅꯤꯡꯁꯦ ꯀꯖꯤ ꯂꯨꯅꯤꯗꯣ ꯏꯤꯔꯣ ꯈꯥ ꯑꯃ ꯀꯨꯝꯃ ꯀꯥꯟꯗ ꯈꯣꯍꯜꯂꯑꯦ ꯉꯥꯥꯁꯦ
ꯑꯩꯈꯣꯏꯗꯤ ꯆꯤꯡꯗꯣ ꯑꯩ ꯆꯤꯡꯗ ꯏꯔꯣꯏꯕꯗꯤ ꯑꯩꯈꯣꯏ ꯆꯤꯡꯒꯤ ꯂꯣꯒꯨꯝꯕꯗꯤ ꯏꯔꯣꯏꯕꯗꯤ ꯑꯗꯨꯝ ꯂꯣꯏꯕ ꯍꯩꯌꯦꯕ ꯑꯩꯒꯤ ꯉꯥꯒꯨꯝꯕ ꯐꯥꯕ ꯑꯗꯨ ꯆꯤꯡ ꯑꯣꯏꯕꯅꯤꯅ ꯏꯔꯣꯏꯕꯒꯨꯝꯕꯗꯣ
ꯎꯝ
ꯑꯗꯤ ꯅꯨꯄꯤ ꯑꯣꯏꯔꯁꯨ ꯑꯗꯨꯝ ꯏꯔꯣꯏꯌꯦꯕ ꯈꯪꯗꯦ ꯑꯉꯥꯡ ꯌꯥꯝꯅ ꯑꯣꯏꯕꯒꯤꯔ ꯏꯔꯣꯏꯕꯒꯨꯝꯕ ꯆꯠꯄ ꯏꯃꯥꯟꯅꯕ ꯏꯃꯥꯟꯅꯕꯤ ꯌꯥꯎꯔꯒꯀꯣ ꯑꯗꯨ ꯃ ꯌꯥꯝ ꯆꯠꯂꯦ ꯑꯗꯨꯒꯤꯗꯤ ꯏꯁꯤꯡꯕꯨꯗꯤ ꯀꯤꯗꯦꯕ ꯑꯗꯨꯕꯨ ꯑꯩꯈꯣꯏꯔꯣꯝꯗꯅ ꯀꯤꯗꯕꯅ ꯑ ꯑꯩꯈꯣꯏꯒꯤꯗꯤ ꯏꯁꯤꯡꯗꯣ ꯆꯦꯟꯗ꯭ꯔꯥ
ꯍꯣꯏꯣꯏ ꯄꯤꯛꯄ ꯖꯒꯥꯗꯣ ꯄꯤꯛꯄ ꯑꯗꯨꯏꯅꯦ
ꯏꯁꯤꯡ ꯆꯦꯟꯕꯒꯤ ꯑꯩꯈꯣꯏꯅ ꯌꯥꯝꯅ ꯏꯁꯤꯡꯗꯣ ꯀꯩꯅꯣ ꯇꯧꯔꯁꯨ ꯂꯨꯔꯁꯨ ꯆꯦꯟꯕꯅꯤꯅ ꯑꯗꯨꯝ ꯑꯩꯈꯣꯏꯅ ꯍꯥꯏꯕꯗ ꯑꯗꯨꯝ ꯊꯣꯛꯑꯦꯕ ꯅꯣꯏꯒꯤꯗꯨꯅ ꯏꯁꯤꯡꯁꯨ ꯆꯦꯟꯗ ꯃꯌꯥꯏꯗ ꯑꯗꯨꯝ ꯎꯪꯉꯒ ꯂꯩꯕꯗꯣ ꯑꯗꯨꯒꯤ ꯍꯣꯏ
ꯀꯩꯅꯣ ꯑꯣꯏꯕꯩꯅꯦ ꯍꯥꯏꯗꯤ ꯏꯁꯤꯡꯗ ꯍꯥꯏꯗꯤ ꯂꯦꯛ ꯑꯣꯏꯅ ꯆꯥꯎ ꯆꯥꯎꯥꯎꯅ ꯂꯩꯔꯛꯄꯩꯅꯦꯕ ꯑꯗꯨꯒꯤꯅꯤ
ꯍꯣꯏ ꯑꯁ ꯑꯩꯈꯣꯏꯔꯣꯝꯗ ꯂꯥꯛꯑꯣꯁꯦ ꯉꯥ ꯐꯥꯕ ꯇꯠꯃꯤꯅꯁꯦ
ꯃꯈꯥꯗ ꯌꯦꯡꯊꯕ ꯀꯤꯕꯅꯦ ꯑꯗꯨ ꯅꯪ ꯍꯤ ꯇꯣꯡꯉ ꯆꯠꯇ꯭ꯔꯤꯕꯩꯅꯦ
ꯍꯣꯏ ꯑꯁ ꯑꯣꯏꯗꯤ ꯍꯤꯕꯨꯗꯤ ꯀꯔꯩ ꯅꯣꯏꯔꯣꯝꯗꯩ ꯇꯣꯡꯕ ꯉꯝꯃꯣꯏꯗ
ꯃꯈꯥꯗꯣ ꯏꯍꯥꯡꯍꯥꯡꯉ ꯏꯁꯥꯗꯣ ꯃꯅꯨꯡꯗ ꯆꯤꯡꯊꯕꯩ ꯇꯥꯏꯞ ꯇꯧꯕꯗꯣ ꯑꯗꯥꯏꯅ ꯇꯧꯕꯅꯦꯕ ꯇꯟꯕꯅꯦ ꯌꯥꯝ ꯃꯈꯥ ꯌꯦꯡꯊꯀꯥꯟꯗ ꯏꯍꯥꯡꯒ ꯍꯥꯡꯉꯒ ꯍꯥꯏꯗꯤ ꯊꯛꯅꯦ ꯊꯛꯀꯥꯟꯗ ꯖꯔ ꯆꯪꯗꯨꯕꯩ ꯇꯞ ꯆꯥꯡꯕꯨꯅꯦ ꯏꯁꯥꯗ
ꯑꯁ ꯑꯗꯨꯗꯣ ꯏꯁꯤꯡꯗꯒ ꯇꯥꯔꯛꯑꯗꯤ ꯎꯄꯥꯏ ꯂꯩꯇꯦꯀꯣ
ꯑꯗꯣ ꯑꯗꯨꯝ ꯍꯥꯏꯗꯤ ꯆꯔ ꯆꯤꯡꯁꯤꯟꯈꯤꯗꯧ ꯅꯠꯇꯦ ꯅꯪ ꯍꯦꯛ ꯇꯥꯑꯕ ꯑꯗꯨꯝ ꯈꯤꯇꯪꯗꯤ ꯆꯥꯎꯥꯎꯈꯠꯂꯛꯀꯅꯤꯗꯅ ꯑꯗꯨ ꯑꯗꯨꯝ ꯍꯥꯏꯗꯤ ꯏꯔꯣꯏ ꯍꯩꯇ꯭ꯔꯒꯁꯨ ꯑꯗꯨꯝ ꯑꯗꯨꯝ ꯍꯤ ꯊꯧꯕ ꯈꯣꯠꯄ ꯃꯌꯥꯝ ꯂꯩꯕꯅꯤ ꯑꯗꯣ ꯂꯥꯏꯐ ꯌꯥꯔꯤꯈꯩꯗꯤ ꯂꯥꯏꯐ ꯖꯦꯀꯦꯠ ꯑꯃꯗꯤ ꯑꯗꯨꯝ ꯂꯤꯠꯂꯣ ꯑꯗꯨꯃꯏꯅ ꯇꯣꯡꯉꯦ ꯒꯦ ꯍꯥꯏꯔꯒꯗꯤ ꯍꯩꯇ꯭ꯔꯒꯗꯤ
ꯍꯣꯏ ꯑꯩꯕꯨꯗꯤ ꯁꯨꯃꯥꯏ ꯍꯩ ꯑꯗꯨ ꯅꯣꯏꯒꯤꯗꯤ ꯑꯩꯅ ꯍꯦꯛ ꯌꯦꯡꯕꯗ ꯀꯤꯕ ꯑꯃ ꯐꯥꯎꯋꯦꯕꯀꯣ ꯍꯣꯏ ꯀꯩꯁꯨꯗꯤ ꯇꯧꯔꯝꯃꯣꯏ ꯏꯃꯥꯟꯅꯕꯁꯤꯡꯗꯤ ꯑꯩꯉꯣꯟꯗ ꯆꯠꯊꯦ ꯆꯠꯁꯦ ꯑꯥ ꯏꯃꯥꯟꯅꯕ ꯃꯩꯇꯩ ꯑꯅꯤ ꯑꯍꯨꯝ ꯌꯥꯝ ꯂꯨꯅ ꯇꯤꯟꯅꯕ ꯑꯅꯤ ꯑꯍꯨꯝ ꯂꯩꯌꯦꯕꯀꯣ
ꯎꯝ
ꯑꯁ ꯃꯣꯏꯅꯦ ꯖꯥꯠ ꯖꯥꯠꯅꯦ ꯑꯩꯉꯣꯟꯗ ꯍꯥꯏꯔꯤꯁꯦ ꯅꯪ ꯑ ꯆꯤꯡꯗꯗꯤ ꯑ ꯎ ꯃꯅꯨꯡꯗ ꯆꯪꯉꯒ ꯎꯒꯤ ꯁꯥꯒꯨꯝꯕ ꯐꯥꯕ ꯉꯝꯃꯕꯅꯤ ꯁꯤ ꯉꯥꯔꯤ ꯅꯉꯣꯟꯗ ꯆꯤꯛꯑꯣ ꯀꯥꯏꯅ ꯇꯧꯔꯛꯄꯅꯦꯕ
ꯑꯦ ꯉꯥ ꯍꯥꯏꯔꯛꯀꯩꯅꯣ ꯍꯥꯏꯕꯤꯌꯦꯦ ꯎꯝ ꯉꯥꯁꯦ ꯀꯩ ꯍꯥꯏꯅꯤ ꯕꯖꯥꯔꯗ ꯌꯣꯟꯕ ꯉꯥꯁꯦ ꯉꯥ ꯂꯩꯗꯅ ꯕꯖꯥꯔꯗ ꯏꯝꯐꯥꯜ ꯕꯖꯥꯔꯗ ꯑꯣꯏꯔꯣ ꯑꯃꯗ ꯑꯣꯏꯔꯣ ꯌꯣꯜꯂꯛꯏꯗꯅ ꯑꯗꯨ ꯑꯗꯨ ꯌꯣꯟꯕ ꯉꯥꯁꯤ ꯐꯥꯔꯝꯗ ꯃꯆꯤꯟꯖꯥꯛ ꯊꯥꯛ ꯌꯣꯛꯑ ꯌꯣꯜꯂꯛꯄꯅꯤꯗꯔ ꯑꯗꯨ ꯅꯠꯇꯕꯤꯗ ꯄꯥꯠꯇꯒꯤ ꯗꯥꯏꯔꯦꯛ ꯈꯨꯗꯛꯇ ꯐꯥꯕ ꯊꯦꯡꯅꯕ ꯌꯥꯎꯕꯅꯦꯕꯀꯣ ꯑꯁ ꯑꯗꯨ ꯉꯥ ꯑꯗꯨ ꯍꯥꯎꯕꯅꯦ ꯉꯥꯗꯣ ꯑꯗꯨꯒ ꯃꯣꯏ ꯑꯗꯨꯗꯒꯤ ꯅꯪꯅ ꯀꯩꯒꯨꯝꯕ ꯍꯥꯏꯗꯤ ꯀꯣꯏꯕ ꯂꯥꯛꯄ ꯑꯣꯏꯔꯣ ꯑꯃ ꯑꯣꯏꯔꯣ ꯂꯥꯛꯄ ꯂꯥꯛ ꯀꯥꯟꯗ ꯍꯤꯗꯒ ꯉꯥꯁꯦ ꯈꯨꯗꯛꯇꯒ ꯐꯥꯔ ꯊꯣꯛꯂꯛꯄ ꯌꯥꯎꯕꯅꯦꯕ ꯑꯗꯨꯝ ꯃꯣꯏ ꯇꯥꯟꯖꯥ ꯆꯥꯅꯔꯨꯕ ꯍꯥꯏꯇꯥꯔꯦ ꯑꯗꯨ ꯑꯗꯨꯝ ꯉꯥꯗ ꯑꯗꯨꯝ ꯍꯣꯡ ꯍꯣꯡ ꯂꯣꯏ ꯄꯤꯊꯣꯛꯄꯅꯦꯕ ꯑ ꯑꯗꯨꯝ ꯑꯗꯣ ꯕꯖꯥꯔ ꯌꯧꯈ꯭ꯔꯗꯤ ꯄꯩꯁꯥꯗꯤ ꯌꯥꯝ ꯇꯥꯡꯉꯅꯤ
ꯑꯩꯗꯤ ꯉꯥꯗꯤꯀꯣ ꯑꯩꯈꯣꯏ ꯔꯣꯝꯃꯤꯅ ꯍꯦꯟꯅ ꯍꯥꯎꯋꯦ ꯍꯥꯏꯗꯤ ꯑꯩꯈꯣꯏ ꯔꯣꯝꯒꯤꯅ ꯊꯨꯝꯃꯦꯕ ꯍꯥꯏꯗꯤ ꯆꯤꯡꯒꯤ ꯑꯃꯨꯛ ꯑꯣꯏꯔꯨꯔꯦꯀꯣ
ꯎꯝ
ꯆꯤꯡꯒꯤꯁꯦ ꯂꯣꯛꯁꯨ ꯂꯣꯛꯁꯨ ꯌꯥꯝ ꯆꯥꯎꯕ ꯅꯠꯇꯦꯕ ꯑꯗꯨꯒ ꯑꯩꯈꯣꯏꯁꯨ ꯅꯣꯏꯒꯨꯝꯅ ꯃꯆꯤꯟꯖꯥꯛ ꯊꯥꯛꯄ ꯈꯣꯠꯄ ꯇꯧꯗꯅ ꯃꯍꯧꯁꯥꯒꯤ ꯉꯥ ꯉꯥꯛꯇꯅꯦꯕ ꯀꯣ ꯑꯗꯨꯒ ꯐꯥꯕꯁꯨ ꯀꯩꯅꯣ ꯇꯧꯕꯅꯦꯕ ꯅꯨꯡ ꯈꯔꯅ ꯅꯨꯡꯗꯣ ꯑꯗꯨ ꯂꯣꯛ ꯃꯅꯥꯛꯇ ꯅꯨꯡ ꯈꯔ ꯈꯔꯅ ꯊꯝꯃꯒ ꯄ꯭ꯂꯥꯁꯇꯤꯛ ꯑꯃ ꯊꯜꯂꯅꯤꯅ ꯀꯃꯥꯏꯅ ꯇꯧꯔꯒ ꯉꯥ ꯐꯥꯕꯅꯦꯕ ꯑꯗꯨ ꯉꯥꯒꯤ ꯃꯍꯥꯎꯗꯤ ꯑꯩꯗꯤ ꯅꯣꯏꯒꯤ ꯉꯥ ꯑꯆꯧꯕ ꯄꯨꯈ꯭ꯔꯤꯒꯤ ꯉꯥꯗꯣ
ꯎꯝ
ꯌꯥꯝꯅ ꯀꯥ ꯍꯦꯟꯅ ꯄꯥꯝꯗꯦ ꯃꯍꯥꯎꯁꯨ ꯈꯔ ꯈꯦꯠꯅꯕ ꯃꯥꯜꯂꯦ ꯑꯩꯈꯣꯏꯒꯤ
ꯑꯩꯅ ꯍꯥꯏꯖꯤ ꯄꯨꯈ꯭ꯔꯤꯒꯤ ꯉꯥꯗꯨ ꯅꯠꯇꯦ ꯍꯥꯏꯗꯤ ꯄꯥꯠꯇꯒꯤꯗꯣ ꯂꯣꯛꯇꯥꯛꯇꯨꯗꯩ ꯐꯥꯕ ꯉꯥ ꯍꯥꯏꯕ ꯑꯩꯈꯣꯏꯁꯨ ꯍꯥꯏꯗꯤ ꯂꯣꯛꯇꯥꯛ ꯑꯗꯨꯗꯩ ꯉꯥꯗꯨꯅ ꯍꯥꯎꯋꯦꯕꯀꯣ ꯐꯥꯔꯝꯗꯒꯤꯩ ꯐꯥꯕ ꯉꯥꯗꯣ ꯑꯩꯈꯣꯏ ꯍꯥꯎꯇꯦꯕ ꯍꯥꯏꯗꯤ ꯁꯨꯝ ꯆꯥꯕꯩ ꯋꯥꯅꯦꯕ ꯀꯣ ꯍꯥꯎꯕꯗꯤ ꯄꯥꯠꯠꯇꯩ ꯐꯥꯕ ꯉꯥꯗꯨꯅꯤ ꯍꯥꯏꯗꯤ ꯃꯣꯏꯗꯤ ꯋꯥꯏꯜꯗ ꯂꯩꯔꯛꯄ ꯂꯥꯛꯄꯅꯤꯅ ꯍꯥꯎꯥꯎꯕꯁꯦ ꯋꯥꯏꯗ ꯂꯩꯕ ꯄꯣꯠ ꯂꯣꯏ ꯍꯥꯎꯋꯗꯁ
ꯍꯣꯏ ꯍꯣꯏ ꯍꯣꯏ ꯍ ꯑ ꯑꯁ ꯍꯧꯖꯤꯛꯃꯨꯛ ꯁꯥꯕ ꯀꯥꯟꯗ ꯃꯩ ꯍꯧꯔ ꯂꯩꯕꯁꯨ ꯃꯤ ꯌꯥꯎꯋꯦ ꯐꯗ
ꯑꯩꯗꯤ ꯁꯥꯃꯟꯕꯒꯤ ꯇꯦꯔꯦꯁ ꯃꯊꯛꯇ ꯀꯥꯔꯒ ꯂꯦꯞꯄꯒ ꯂꯩꯕꯅꯦ
ꯀꯩꯅꯣꯁꯦ ꯍꯥꯏꯗꯤ ꯑꯣꯛꯇ ꯑꯣꯏꯔꯁꯨ ꯀꯩꯅꯣ ꯂꯥꯛꯑꯣ ꯆꯨꯝꯅꯒꯤ ꯁꯤꯗ ꯌꯣꯜꯂꯤ ꯁ꯭ꯋꯥꯏꯗꯒꯤ ꯂ ꯑꯃꯨꯅ ꯍꯥꯎ ꯊꯤ ꯏ ꯍꯦꯟ
ꯏꯁꯁ ꯅ ꯍꯣꯏ ꯆꯨꯝꯅ ꯂꯣꯏꯕꯁꯨ ꯍꯣꯏ ꯑꯩꯈꯣꯏꯔꯣꯝꯗꯒꯤꯅꯀꯣ
ꯎꯝ
ꯄꯤꯖꯕꯁꯦ ꯅꯣꯏꯗꯤ ꯑꯁꯦꯡ ꯅꯣꯏꯕꯨꯗꯤ ꯆꯥꯛꯒꯨꯝꯕ ꯍꯦꯟꯅ ꯄꯤꯖꯩꯌꯦꯅ ꯣꯏꯒꯤꯅ ꯄꯥꯟꯗꯤ ꯑ ꯂꯨꯐꯨ ꯊ꯭ꯔꯣꯒꯨꯝꯕꯀꯣ ꯄꯥꯟ ꯑꯩꯈꯣꯏꯗꯤ ꯄꯥꯟꯒꯨꯝꯕꯁꯤꯦ ꯃꯤ ꯄꯥꯛ ꯆꯥꯗꯦ ꯑꯣꯛ ꯑꯣꯏꯅ ꯆꯥꯕꯅꯤ ꯑꯩꯈꯣꯏꯗꯤ ꯍꯧꯖꯤꯛ ꯑꯩꯈꯣꯏꯁꯨ ꯑꯣꯛ ꯂꯣꯏꯌꯦꯕꯀꯣ ꯑꯣꯀꯤ ꯃ ꯆꯤꯟꯆꯥꯥꯛ ꯀꯅꯤ ꯍꯥꯏꯅ ꯂꯧ ꯃꯆꯥ ꯇꯧꯋꯦꯕ ꯄꯥꯟ ꯄꯥꯟꯒꯒ ꯊꯥꯕ ꯑꯗꯨ ꯑꯣꯀꯤꯅꯦꯕ ꯍꯣꯏ
ꯑ
ꯍꯥꯏꯗꯤ ꯄꯩꯔ ꯊꯝꯃꯗꯤ ꯑꯗꯨꯝ ꯊꯣꯡꯕꯤꯔ ꯌꯥꯔꯦꯅ ꯑꯗꯨꯝ ꯊꯣꯡꯕꯤꯕꯅꯦ ꯑꯇꯣꯞꯄ ꯂꯩꯇꯦꯗ
ꯀꯩꯅꯣ ꯍꯥꯏ ꯑꯩꯈꯣꯏ ꯑꯩꯈꯣꯏꯃꯥꯟꯅꯕꯁꯨ ꯑꯣꯛꯀꯤ ꯃꯥꯥꯏꯁꯨ ꯐꯥꯝ ꯆꯥꯎꯅ ꯇꯧꯕ ꯍꯥꯏꯇꯥꯔꯦ ꯀꯩꯅꯣꯒꯤ ꯍꯥꯏꯁꯤ ꯑꯩꯈꯣꯏꯅ ꯊꯥꯔꯤ ꯍꯥꯏꯁꯤꯗꯤ ꯆꯥꯛꯁꯦ ꯂꯨꯈꯥꯛꯀꯨꯝꯕ ꯑꯗꯩ ꯑꯗꯨꯝꯕ ꯐꯠꯇꯕ ꯉꯥꯛꯇꯅꯤꯅ ꯄꯤꯖꯔꯤꯁꯦ ꯌꯥꯔꯤꯈꯩ ꯑꯣꯛꯁꯤꯗ ꯁꯨꯝꯕꯕꯁꯤꯦ ꯄꯤꯖꯅꯨ ꯍꯥꯏ ꯍꯥꯏꯕꯅꯤ ꯃꯣꯏ ꯍꯥꯏ ꯀꯥꯟꯗ ꯃꯅꯥ ꯃꯁꯤꯡꯒꯨꯝꯕ ꯑꯗꯒꯤ ꯀꯩꯅꯣꯒꯨꯝꯕ ꯍꯥꯏꯗꯤ ꯌꯣꯒꯨꯝꯕ ꯁꯨꯡ ꯂꯣꯏꯕꯒꯤ ꯆꯥꯛ ꯑꯔꯦꯝꯕ ꯍꯥꯏꯇꯥꯔꯦ
ꯍꯣꯏ
ꯑꯗꯨꯒꯨꯝꯕꯗꯤ ꯃꯣꯠꯄ ꯅꯠꯇꯦꯗꯅ ꯍꯥꯏꯗꯤ ꯑꯩꯈꯣꯏꯅꯗꯨꯕꯨ ꯇꯧ ꯆꯥꯗꯕ ꯋꯥꯅꯤꯅ ꯑꯗꯨꯒꯨꯝꯕ ꯑꯗꯒꯤ ꯋꯥꯀꯨꯞꯀꯨꯝꯕ ꯑꯗꯨꯒꯨꯝꯕꯁꯦ ꯐꯖꯅ ꯑꯗꯨꯝ ꯍꯥꯏꯗꯤ ꯍꯥꯏꯖꯤꯟ ꯑꯣꯏꯅ ꯍꯥꯏꯇꯥꯔꯦ ꯃꯉꯣꯟꯗ ꯑꯗꯨꯃꯥꯏꯅ ꯄꯤꯖꯔꯒꯗꯤ ꯑꯣꯛꯁꯦ ꯂꯥꯏꯅꯥ ꯂꯥꯏꯆꯠ ꯂꯥꯛꯄ ꯃꯇꯝꯗ ꯅꯥꯕ ꯄꯥꯡ ꯉꯝꯗꯦ ꯍꯥꯏꯕꯅꯦꯕ ꯑꯗꯨꯗ ꯑꯩꯈꯣꯏ ꯁ꯭ꯋꯥꯏ ꯄꯤꯖꯔꯤꯁꯤꯗꯤ